ꯑꯥ ꯇꯥꯥꯔꯦꯀꯣ
ꯇꯥꯔꯕꯣ
ꯎꯝ ꯇꯥꯔꯦ ꯇꯥꯔꯦ ꯑꯩꯖꯨ ꯇꯥꯔꯦ ꯐꯖꯅ
ꯍꯥꯜꯐ
ꯈꯨꯡꯒꯪꯗ ꯂꯩꯔꯨꯕꯅꯅꯦ ꯋꯥꯛꯈꯜꯁꯦ ꯌꯥ ꯉꯝꯖꯗ꯭ꯔꯦ
ꯍꯣꯏ ꯌꯥꯝꯅ
ꯁꯍꯔꯗ ꯂꯩꯔꯝꯃꯗꯤ ꯑꯈꯣꯏꯁꯨ
ꯁꯍꯔꯗ ꯂꯩꯔꯒ ꯊꯥꯏꯅ ꯌꯥꯝ ꯍꯥꯏꯅꯕ ꯑꯃ ꯅꯪ ꯈꯪꯕ꯭ꯔꯥ ꯅꯦꯠꯋꯥꯛꯁꯦ ꯌꯥꯗꯕꯒꯤꯀꯣ ꯇꯋꯥꯔ ꯇꯋꯥꯔ ꯃꯅꯥꯛꯇ ꯆꯠꯂꯨꯒ ꯍꯥꯏꯕꯗꯣ
ꯑꯍꯣꯏ ꯍꯣꯏ ꯈꯪꯉꯦ ꯈꯪꯉꯦ ꯇꯋꯥꯥꯔ ꯃꯅꯥꯛ ꯆꯠꯂꯣ ꯑꯗꯨꯗꯤ ꯌꯥꯔꯅꯦꯗꯣ
ꯎꯝ ꯇꯋꯥꯔ ꯃꯅꯥꯛ ꯆꯠꯂꯨ ꯇꯋꯥꯔ ꯃꯅꯥꯛꯇ ꯇꯋꯥꯔ ꯌꯨꯡꯕ ꯏꯃꯨꯡꯗ ꯉꯥꯛꯇꯪ ꯂꯩꯔꯨꯆꯣ ꯀꯥꯏ ꯍꯥꯏꯔꯒ ꯍꯨꯝ
ꯑꯗꯨꯖꯨ ꯑꯗꯨꯝ ꯊꯥꯖꯅꯕꯤꯅꯦ ꯅꯠꯇ꯭ꯔ
ꯎꯝ ꯑꯩ ꯏꯅꯥꯎꯄꯤꯅ ꯑꯩꯗꯣ ꯀꯣꯏꯀꯧ ꯀꯧꯔꯝꯃꯅꯤ ꯍꯩꯅꯧ ꯑꯁꯪꯕ ꯃꯦꯠꯄ ꯆꯥꯁꯤ ꯂꯥꯛꯑꯣꯒꯦꯅꯀꯣ
ꯑꯥ
ꯑꯩꯅ ꯑꯩ ꯗꯥꯏꯇꯤꯡ ꯑꯩ ꯗꯥꯏꯇꯤꯡ ꯇꯧꯔꯤ ꯍꯥꯏ ꯑꯦ ꯃꯥ ꯀꯩꯅꯣ ꯂꯣꯛꯀ ꯊꯨꯡ ꯐꯒ꯭ꯔꯦ ꯃꯥ
ꯑꯣ ꯑꯁ ꯅꯍꯥꯟꯗꯤ ꯉꯔꯥꯡ ꯅꯠꯇꯦ ꯅꯍꯥꯟꯗꯣ ꯋꯥꯔꯤ ꯁꯥꯟꯅꯒꯤꯗꯨꯗ ꯂꯣꯛꯁꯦ ꯏꯃꯥ ꯈꯨꯒꯤꯝꯅꯦ ꯅꯪ ꯍꯤꯗꯥꯛ ꯃꯍꯤ ꯑꯝꯇꯪ ꯅꯪ ꯁꯤꯔꯅꯤ ꯍꯥꯏꯒꯤꯝꯅꯦ
ꯌꯥꯝ ꯍꯥꯏꯗꯤ ꯃꯥꯒꯤ ꯂꯣꯛ ꯈꯨꯕꯁꯦ ꯌꯥꯝ ꯇꯥ ꯀꯥꯟꯗꯁꯨ ꯌꯥꯝ ꯋꯥꯕꯗꯣ ꯑꯗꯨꯝꯃꯥꯏꯅ ꯇꯧꯕꯅꯦ ꯍꯥꯏꯕ ꯃꯥꯏꯗꯤ ꯃꯄꯤ ꯑꯣꯔ ꯇꯥꯉꯩ ꯈꯨꯕꯅꯦ ꯍꯥꯏꯕ
ꯌꯥꯝ ꯈꯨꯒꯜꯂꯦ ꯃꯥꯖꯦ ꯍꫭꯏ ꯂꯥꯛꯑ ꯂꯩꯕꯖꯨꯀꯣ ꯃꯥꯏ ꯂꯣꯛ ꯈꯨꯕꯖꯤ ꯑꯗꯨꯝ ꯍꯥꯏꯗꯤ ꯌꯥꯝ ꯋꯥꯅ ꯑꯃ ꯃꯥꯒꯤ ꯀꯩꯅꯣꯖꯨ ꯇꯧꯋꯦ ꯍꯥꯏꯗꯅ
ꯎꯝ
ꯑꯃ ꯑꯥꯁꯃ ꯀꯩꯅꯣ ꯇꯧꯕꯗꯨꯖꯨ ꯑꯗꯨꯗꯨꯅ ꯃꯥ ꯂꯣꯛ ꯈꯨꯔꯛꯄꯗꯨꯁꯨ ꯌꯥꯝ ꯋꯥꯔꯤ ꯌꯥꯝ ꯃꯁꯥ ꯌꯥꯝ ꯋꯥꯕ ꯃꯥꯜꯂꯦꯕ ꯑꯗꯨꯗꯨꯅ
ꯎꯝ
ꯅꯨꯡꯉꯥꯏꯇꯕꯗꯣ ꯑꯣꯏꯌꯦꯕ
ꯎꯝ ꯊꯥꯏꯅ ꯑꯈꯣꯏꯒꯤ ꯑ ꯌꯨꯝꯁꯦ ꯀꯩꯅꯣ ꯂꯝꯕꯤ ꯍꯦꯛ ꯃꯅꯥꯛꯇꯅꯦꯕ ꯃꯇꯥꯏꯗ ꯑꯣꯏꯕ ꯑꯗꯨ ꯊꯥꯏꯅꯁꯦ ꯑꯈꯣꯏꯅ ꯈꯪꯉꯛꯄ ꯀꯥꯟꯗ ꯂꯝꯕꯤꯁꯦ ꯀꯣꯏꯂꯥꯁ ꯊꯥꯗꯕꯒꯤ ꯑꯃ ꯀꯣꯏꯂꯥꯁ ꯊꯥꯔꯝꯗꯥꯏꯒꯤ ꯑ ꯆꯤꯡꯂꯩꯕꯥꯛ ꯅꯨꯡ ꯀꯩꯀꯥ ꯂꯣꯏꯃꯛꯇꯤ ꯁꯦꯝꯕ ꯂꯣꯏꯔꯒ ꯀꯣꯏꯂꯥꯁꯅ ꯁꯨꯛꯊꯥ ꯊꯥꯗꯕꯒꯤ ꯆꯍꯤ ꯆꯨꯞꯄ ꯎꯐꯨꯟꯖꯦ
ꯎꯝ
ꯑꯗꯨꯝ ꯆꯍꯤ ꯀꯌꯥꯅꯣꯃ ꯎꯐꯨꯟꯖꯦ ꯕ꯭ꯔꯪ ꯕ꯭ꯔꯪ ꯕꯪ ꯍꯧꯔꯒ ꯑꯗꯨꯝ ꯂꯩꯒ꯭ꯔꯕꯅꯦꯕ ꯎꯐꯨꯟꯁꯤꯅ
ꯑꯥ
ꯏꯃꯨꯡꯗꯒꯅꯦ ꯁꯨꯝ ꯍꯥꯏꯗꯤ ꯑ ꯁꯣꯐꯥꯗꯒ ꯉꯥꯛꯇꯪ ꯇꯨꯝꯕꯁꯦ
ꯀꯩꯅꯣ ꯇꯧꯗꯣꯏꯅꯦ ꯑꯗꯣ ꯇꯨꯝ ꯍꯧꯒꯠꯂꯀꯥꯟꯗ ꯈꯟꯅꯥꯎꯒ ꯅꯥꯕꯗꯣ ꯅꯥꯇꯣꯟꯒ ꯏꯍꯥ ꯍꯥꯕꯗꯣ ꯎꯐꯨꯟꯁꯤꯅ ꯑꯗꯨꯃꯥꯏꯒ ꯇꯧꯔꯝꯃꯦꯕ ꯑꯗꯨꯗꯒꯤꯁꯨ ꯃꯥꯁꯦ ꯂꯣꯛꯁꯦ ꯈꯨꯈ꯭ꯔꯕꯅꯦꯕ ꯑꯉꯥꯡ ꯑꯣꯏꯔꯤꯀꯥꯟꯗꯒꯤ ꯑꯣꯏꯅ ꯑꯣꯂꯦꯁ ꯑꯁꯃꯥꯁꯦ ꯂꯩꯒꯤꯕꯅꯦꯕ ꯑꯗꯣ ꯃꯥꯗꯣ ꯉꯔꯥꯡꯗꯣ ꯀꯩꯅꯣ ꯇꯧꯕꯅꯦꯕ ꯑꯩꯈꯣꯏ ꯆꯦꯅ ꯃꯥꯁꯦ ꯄꯩꯁꯥ ꯊꯥꯔꯛꯑꯦ ꯍꯥꯏꯕꯅꯦꯕ
ꯎꯝ
ꯑꯗꯨꯏꯗꯨꯒꯤ ꯃꯥꯁꯦ ꯑꯗꯨꯗꯒꯤ ꯅꯥꯕꯒ ꯐꯒꯤꯕꯗꯣ
ꯄꯩꯁꯥ ꯄꯩꯁꯥ ꯎꯕꯗꯩꯒꯤ ꯅꯥꯕ ꯐꯒ꯭ꯔꯦ
ꯍꯣꯏ ꯑꯗꯨꯅ ꯑꯩꯈꯣꯏꯆꯦꯒꯤ ꯃꯥꯅꯤ ꯁꯨꯝ ꯇꯣꯂꯣꯞ ꯐꯪꯕ ꯀꯥꯟꯗ ꯈꯔ ꯈꯔ ꯑꯗꯨꯝ ꯈꯥꯏꯕꯗꯣ ꯑꯗꯨꯃꯥꯏꯅ ꯇꯧꯕꯅꯦꯕ ꯑꯗꯨꯝ ꯍꯥꯏꯗꯤ ꯌꯥꯝ ꯈꯥꯏꯒꯦꯔ ꯈꯥꯏꯔꯣꯏꯔ ꯑꯗꯨꯝ ꯏꯆꯦꯅꯒ ꯁꯨꯝ ꯄꯩꯁꯥꯒ ꯄꯤꯔꯛꯄꯗꯣ ꯌꯥꯝ ꯍꯔꯥꯎꯖꯩꯗꯅ
ꯁꯦ ꯅꯪ ꯆꯥꯅꯤꯡꯕꯝꯒ ꯆꯥꯎꯒ ꯍꯥꯏꯔꯒ ꯆꯥꯗꯤ ꯆꯥꯗꯕꯤꯗ ꯇꯨꯡꯁꯜꯂꯒ ꯐꯨꯔꯤꯠꯀ ꯂꯩꯕꯗꯣ
ꯍꯣꯏ
ꯑꯗꯨꯏꯃꯥ ꯅꯥꯕ ꯁꯪꯗ꯭ꯔꯦ ꯑꯁ ꯅꯥꯕ ꯈꯥ ꯂꯣꯏꯟ ꯀꯥꯎꯒ꯭ꯔꯦꯒ ꯍꯥꯏꯗꯤꯀꯣ ꯑꯩꯈꯣꯏ ꯃꯥꯆꯧꯕꯤꯅ ꯇꯝꯃꯛꯏꯅꯦ ꯑꯩꯉꯣꯟꯗ ꯉꯔꯥꯡ ꯂꯣꯛ ꯈꯨꯗꯅ ꯑꯩꯅꯒ ꯆꯪꯕ ꯀꯥꯟꯁꯤ ꯃꯥꯁꯦ ꯇꯨꯝꯃꯒꯅꯦ ꯑꯁ ꯑꯩ ꯏꯁꯥ ꯌꯥꯝ ꯅꯨꯡꯉꯥꯏꯇꯦ ꯑꯩ ꯃꯤꯠ ꯄꯥꯡꯅꯤꯡꯇꯦꯒ ꯇꯧꯕꯅꯦꯕ ꯅꯥꯕꯒ ꯆꯪꯕꯤꯗ꯭ꯔꯦꯌꯦ ꯃꯥ ꯍꯥꯏꯅꯤ ꯌꯥꯝ ꯅꯣꯛꯅꯤꯡꯕꯅꯦ ꯑꯁꯤꯁꯨ
ꯃꯥꯖꯨ ꯂꯥꯡꯕ ꯈꯣꯠꯄꯩꯗꯤ ꯅꯨꯡꯉꯥꯏꯒ꯭ꯔꯥꯕ ꯀꯩꯅꯣꯝ ꯇꯧꯖꯦ ꯍꯥꯏꯔꯗꯤ ꯌꯦꯁ ꯍꯥꯏꯗꯤ ꯌꯦꯁ ꯉꯥꯛꯇꯅꯦ ꯍꯥꯏꯕ ꯅꯣꯖꯦ ꯍꯥꯏꯅꯗꯦ ꯍꯥꯏꯕ ꯑꯗꯨꯝ ꯑꯃ ꯆꯤꯆꯦꯅꯁꯨ ꯈꯪꯉꯝꯅꯤ ꯃꯥꯒꯁꯨ ꯄꯨꯟꯕ ꯑꯃ ꯏꯃꯥꯟꯅꯕꯤ ꯑꯃ ꯈꯔ ꯄꯤꯛꯄꯗꯣ ꯈꯪꯕ꯭ꯔꯥ
ꯅꯦꯜꯁꯤꯗꯣ
ꯑꯥ ꯑꯥ ꯑꯥ ꯅꯦꯜꯁꯤꯗꯣ ꯑ ꯃꯥ ꯃꯥꯒ ꯑꯥꯗꯁꯨ ꯃꯥꯒ ꯑꯩꯈꯣꯏ ꯑꯍꯨꯝꯗꯣ ꯍꯥꯟꯅ ꯍꯣꯁꯇꯦꯜ ꯑꯝꯗ ꯂꯩ ꯑꯈꯣꯏ ꯍꯣꯁꯇꯦꯜ ꯄꯨꯜꯂꯝꯃꯦꯕ ꯈꯪꯕ꯭ꯔꯥ ꯗꯤꯄꯥꯔꯠꯃꯦꯟ ꯄꯨꯟꯗ꯭ꯔꯁꯨ ꯃꯥ ꯎꯝ ꯉꯥꯛꯇꯪ ꯒꯦꯁꯇ ꯂꯩꯕꯒꯤꯗ ꯑꯗꯨꯗ ꯈꯣꯏ ꯈꯣꯏ ꯍꯨꯝ ꯄꯨꯜꯂꯒ ꯑꯩꯒ ꯑꯃꯨꯛ ꯆꯤꯆꯦ ꯑꯃꯒ ꯂꯩꯃꯤꯟꯅꯩ ꯃꯥꯒ ꯅꯦꯜꯁꯤꯒ ꯂꯩꯔꯀꯥꯟꯗ
ꯑꯥ ꯑꯥ
ꯑꯈꯣꯏꯁꯦ ꯍꯥꯟꯅ ꯑꯝꯗꯤ ꯀꯧꯅꯔꯝꯗꯦ ꯑꯗꯨꯝ ꯀꯣꯟꯅ ꯇ ꯇꯧ ꯔꯝꯕꯗꯩ ꯍꯥꯏꯗꯤ ꯑꯩꯈꯣꯏꯁꯦ ꯒꯦꯁ ꯃꯁꯦꯟ ꯑꯣꯏꯅꯕ ꯍꯥꯏꯇꯥꯔꯦ ꯃꯣꯏꯁꯨ ꯉꯥꯛꯇꯪ ꯒꯦꯁ ꯑꯣꯏꯅ ꯍꯣꯁꯇꯦꯜꯗ ꯂꯩꯕ ꯑꯩꯁꯨ ꯒꯦꯁ ꯑꯣꯏꯅ ꯂꯩꯕꯒꯤ ꯒꯦꯁ ꯃꯁꯦꯟ ꯇꯤꯟꯅꯈꯤꯕ ꯍꯥꯏꯇꯥꯔꯦ ꯕꯣꯅꯐꯥꯏꯅ ꯃꯁꯦꯟ ꯅꯠꯇꯕ ꯑ ꯍꯣꯏ ꯑꯪ ꯅꯤꯡꯁꯤꯟꯅꯈꯤꯕꯒꯤ ꯑꯗꯨꯝ ꯕ꯭ꯂꯣꯛ ꯑꯃꯨꯛꯈꯣꯏꯒꯤ ꯍꯣꯁ ꯆꯦ ꯍꯥꯏꯗꯣꯔꯛ ꯄꯗꯒꯤ ꯕꯣꯅꯐꯥꯏꯗꯀꯤ ꯍꯥꯏꯗꯣꯔꯛꯄꯗꯗꯤ ꯇꯣꯉꯥꯟ ꯇꯣꯉꯥꯟ ꯇꯥꯔꯛꯑꯦ ꯃꯣꯏꯅ ꯑꯇꯣꯞꯄ ꯇꯥꯔꯛꯑꯦ ꯑꯩꯅ ꯑꯃꯨꯛ ꯗꯤꯄꯥꯔꯠꯃꯦꯟꯗꯣ ꯄꯨꯟꯗꯝꯅꯤꯅ ꯑꯇꯣꯞꯄꯗ ꯇꯥꯔꯛꯑꯦ ꯑꯗꯨꯗꯩꯗꯤ ꯑꯗꯨ ꯃꯇꯦꯛ ꯈꯔ ꯄꯨꯜꯂꯝꯃꯦ ꯑꯗ ꯍꯟꯗꯛꯇꯤ ꯍꯟꯗꯛ ꯈꯔ ꯄꯨꯟꯗꯕꯨ ꯀꯨꯏꯔꯦ ꯑꯗꯨꯝ ꯄꯨꯜꯂꯝꯃꯦꯕ ꯑꯗꯨꯝ ꯑꯗꯨꯃꯥꯏꯅ ꯇꯧꯔꯁꯨ ꯃꯇꯨꯡ ꯑꯩꯅꯁꯨ ꯗꯨꯝ ꯃꯣꯏ ꯍꯣꯁꯇꯦꯜꯗ ꯆꯠꯂꯦ ꯀꯣ ꯗꯤꯄꯥꯔꯃꯦꯟꯗꯩ ꯃꯣꯏ ꯍꯣꯁꯇꯦꯜ ꯆꯠꯅꯤ ꯑꯃꯨꯛ ꯃꯣꯏ ꯍꯣꯁꯇꯦꯜꯗꯩ ꯑꯃꯨꯛ ꯗꯤꯞ ꯄꯥꯔꯠꯃꯦꯟ ꯆꯠꯊꯣꯛ ꯑꯁꯤꯟ ꯄꯪꯆꯠꯇ ꯆꯠꯅ
ꯀꯣꯏꯁꯟ ꯊꯤꯅꯩꯉꯩꯗ ꯅꯣꯡꯉꯥꯜꯂꯦꯗꯣ
ꯑꯪ ꯑꯗꯨꯒ ꯑꯃꯨꯛ ꯀꯩꯅꯣꯒꯤ ꯐꯣꯔꯠꯁ ꯐꯣꯔ ꯌꯧꯔꯛꯄ ꯑꯗꯨꯗꯥꯏꯗꯒꯤꯗꯤ ꯀꯌꯥ ꯄꯨꯟꯈꯤꯗ꯭ꯔꯦ ꯑꯃꯨꯛ ꯍꯣꯏ ꯄ꯭ꯔꯣꯖꯦꯛ ꯃꯌꯥ ꯌꯧꯅꯔꯛꯄꯗꯩꯗꯤ ꯄ꯭ꯔꯣꯖꯦꯛꯀꯤ ꯃꯊꯥꯅ
ꯃꯥꯅꯦ ꯆꯨꯝꯃꯦ ꯍꯥꯏꯕꯗꯤ ꯍꯣꯁꯇꯦꯜ ꯃꯇꯝ ꯕꯣꯔꯗꯤꯡ ꯃꯇꯝ ꯑꯉꯥꯡ ꯑꯣꯏꯔꯤꯉꯩ ꯃꯇꯝ ꯍꯥꯏꯁꯦ ꯏꯃꯥꯟꯅꯕꯤ ꯏꯃꯥꯟꯅꯕꯁꯦ ꯈꯣꯏ ꯑꯩꯈꯣꯏ ꯃꯥ ꯍꯥꯏꯅꯤ ꯁꯟꯗꯦ ꯈꯨꯗꯤꯡꯒꯤ ꯆꯥꯛ ꯆꯥꯅꯩꯌꯦꯗ ꯀꯩꯝ ꯏꯟꯁꯥꯡ ꯑꯍꯥꯎꯕꯅ ꯇ꯭ꯔ ꯁꯧꯒꯔꯤ ꯊꯣꯡꯕ ꯑꯣꯏꯔꯁꯨ ꯑꯩꯈꯣꯏ ꯃꯈꯩ ꯑꯗꯨꯝ ꯄꯨꯜꯂ ꯆꯥꯅꯤꯡꯕꯤꯗꯣ ꯑꯗꯨꯃꯥꯏꯅ ꯇꯧꯕ
ꯑꯗꯨ ꯄꯨꯟꯅ ꯆꯥꯔ ꯅꯨꯏꯉꯥꯏꯗ
ꯍꯌꯦꯡꯋꯥꯏ ꯆꯥꯎꯔ ꯎꯝ ꯂꯥꯏꯟꯗꯗꯤ ꯁꯨꯝ ꯂꯥꯞꯅꯈꯤꯅꯤ ꯑꯗꯩ
ꯃꯥꯟꯅꯦ
ꯊꯕꯛꯁꯨ ꯑꯩꯗꯤ ꯇꯁꯦꯡ ꯗꯪꯅ ꯌꯥꯎ
ꯌꯥꯎꯗꯣꯏꯅꯦ ꯌꯥꯎꯗꯦ
ꯃꯇꯝ ꯈꯣꯏꯗꯤ
ꯍꯣꯏ ꯅꯦꯁꯤꯅꯁꯨ ꯍꯥꯏꯔ ꯅꯪ ꯎꯗ ꯀꯨꯏꯔꯦ ꯏꯕꯦꯝꯃ ꯅꯪ ꯄꯨꯟꯗꯕꯕꯨ ꯀꯨꯏꯔꯦꯅꯦꯅ ꯑꯥ ꯅꯪ ꯋꯥꯔꯤ ꯇꯥꯏꯁꯥꯟꯅꯕꯗꯨꯗꯀꯣ ꯅꯪ ꯎꯗ ꯎꯗꯕꯁꯨ ꯀꯨꯏꯔꯦ ꯍꯥꯏꯗꯤ ꯑꯩꯈꯣꯏ ꯁꯛ ꯑꯗꯨꯝ ꯂꯝꯕꯤꯗꯗꯤ ꯊꯦꯡꯅꯔꯁꯨ ꯃꯥꯁꯨ ꯃꯥꯒꯤ ꯑꯩꯈꯣꯏꯁꯨ ꯑꯩ ꯗꯤꯄꯥꯔꯠꯃꯦꯟ ꯆꯠꯄꯩꯅꯦꯟ ꯊꯣꯛꯂꯛꯏ ꯃꯥꯁꯨ ꯁꯨ ꯊꯕꯛꯀꯤꯅꯦꯅ ꯍꯟꯖꯤꯜꯂꯛꯄꯒꯨꯝꯕ ꯃꯣꯏꯁꯨ ꯊꯣꯛꯏꯅꯦꯒꯨꯝꯕ ꯑꯗꯨꯝ ꯊꯦꯡꯅꯕ ꯑꯗꯨꯃꯥꯏꯅ ꯊꯦꯡꯅꯕꯅꯤꯅ ꯏꯁꯥ ꯏꯁꯥꯒꯤ ꯊꯕꯛ ꯑꯃ ꯆꯠꯅꯕꯅꯤꯅ ꯊꯦꯡꯅꯔꯕꯅꯤꯅ ꯀꯩꯁꯨ ꯑꯃꯨꯛ ꯄꯨꯜꯂꯒ ꯑꯗꯨ ꯊꯦꯡꯅꯔ ꯄꯨꯜ ꯂꯥꯛꯑꯣꯅ ꯍꯥꯏꯅꯗꯦꯗꯅ ꯀꯩꯁꯨ ꯃꯇꯦꯛꯒ ꯊꯦꯡꯅꯔꯒ ꯎ ꯎ ꯑꯥ ꯂꯥꯎꯅꯔꯒ ꯆꯠꯅꯈ꯭ꯔꯅꯤ ꯑꯗꯨ ꯃꯣꯏꯒꯤ ꯑꯩꯁꯨ ꯑꯩꯒꯤ ꯑꯗꯨꯅ ꯊꯑꯣꯏꯅ ꯊꯑꯣꯏꯅ ꯄꯨꯟꯕꯗꯤ ꯄꯨꯟꯗꯕ ꯀꯨꯏꯔꯦꯕ
ꯎꯝ ꯎꯝ
ꯑꯗꯨ ꯑꯦꯛꯖꯥꯝ ꯊꯥꯕ ꯅꯨꯃꯤꯠꯄꯨꯗꯤ ꯄꯨꯟꯁꯦꯕꯨꯗꯤ ꯍꯥꯏꯕꯅꯦ ꯑꯦꯛꯖꯥꯝ ꯂꯣꯏꯔꯒ
ꯍꯣꯏ ꯅꯣꯏ ꯃꯈꯩ ꯑꯦꯛꯖꯥꯝꯒ ꯂꯣꯏ ꯅꯔ ꯃꯐ꯭ꯔꯤꯀꯥꯟꯗꯤ ꯃꯐꯝꯁꯨ ꯐꯖ ꯐꯖꯕ ꯌꯥꯝ ꯂꯩꯔꯦꯗꯅ ꯑꯦꯄꯜ ꯐꯥꯔꯝꯒꯁꯨ ꯂꯩꯗꯅ ꯑꯗꯨꯒ ꯑꯗꯨꯝ ꯍꯥꯏꯗꯤ ꯃꯐꯝ ꯑꯃ ꯖꯛ ꯒ ꯁꯨꯝ ꯄꯤꯛꯅꯤꯛ ꯑꯣꯏꯅꯒ ꯁꯨꯝ ꯆꯥꯛ ꯆꯥꯅꯒꯦꯔꯥ ꯅꯠꯇ꯭ꯔꯒ ꯊꯣꯡꯉꯒ ꯄꯨꯅꯔꯛꯑꯒ ꯇꯧꯔꯒ ꯆꯥꯒꯦꯔꯥ ꯑꯗꯨꯃꯥꯏꯅ ꯇꯧꯔꯒ ꯅꯣꯡ ꯐꯥꯗꯣꯛ ꯀꯣꯏꯊꯣꯛꯄꯁꯤꯁꯨ ꯅꯨꯡꯉꯥꯏꯗꯅ ꯋꯥꯈꯜꯒꯁꯤꯁꯨ ꯐ꯭ꯔꯦꯁ ꯑꯣꯏꯗꯅ
ꯃꯥꯅꯦ
ꯑꯗꯨꯃꯥꯏ ꯇꯧꯔꯒ ꯄꯨꯜꯂꯣ ꯑꯗꯨꯝ ꯄꯨꯟꯕ ꯌꯥꯔꯤꯉꯩꯗ ꯍꯌꯦꯡ ꯑꯇꯣꯞ ꯑꯇꯣꯞꯄ ꯁ꯭ꯇꯦꯠꯇꯒ ꯂꯩꯈ꯭ꯔꯒꯗꯤ ꯀꯩꯁꯨ ꯇꯥꯡꯅ ꯊꯣꯛꯀꯅꯤꯗꯅ ꯑꯗꯨꯝꯕꯗꯣ ꯁꯨꯇꯤ ꯃꯇꯝ ꯃꯥꯟꯅꯔꯛꯇꯕ ꯌꯥꯏ ꯅꯠꯇ꯭ꯔꯥ
ꯃꯥꯅꯦ ꯑꯗꯒꯤ ꯂꯝꯖꯤꯅꯁꯨ ꯅꯛꯄꯅꯦ ꯍꯥꯏꯔꯗꯤ ꯑꯃꯨꯛ ꯈꯔ ꯐꯕ ꯅꯠꯇ꯭ꯔꯥ ꯂꯝꯖꯤꯖꯨ ꯂꯥꯞꯅꯩ ꯍꯥꯏꯕ ꯃꯣꯏ ꯍꯤ ꯍꯤ ꯄꯨꯔꯥ
ꯃꯥꯟꯅꯦ ꯍꯌꯦꯡ ꯂꯨꯍꯣꯡ ꯀꯩꯍꯣꯡꯕ ꯊꯧꯗꯣꯛ ꯋꯥꯊꯣꯛ ꯊꯣꯛꯀꯥꯟꯗꯁꯨ ꯄꯨꯟꯕ ꯌꯥꯏ ꯅꯠꯇ꯭ꯔꯥ
ꯎꯨ ꯌꯥꯏ
ꯑꯗꯨꯕꯨꯗꯤ ꯂꯥꯛꯀꯅꯤꯗꯥ ꯍꯥ ꯍꯥ ꯃꯣꯏ ꯕꯥꯇꯣꯟ ꯇꯧ ꯄ꯭ꯔꯒ ꯈꯟꯗ꯭ꯔꯦꯀꯣ ꯕꯥꯇꯣꯟ ꯇꯧꯔꯒꯒꯁꯨ ꯂꯥꯛꯈꯤꯅꯤ ꯑꯩ ꯑꯗꯨꯝ ꯑꯗꯨꯝ ꯀꯥꯎꯅ ꯑꯗꯨꯝ ꯍꯥꯏꯗꯤ ꯁꯤꯗꯒꯤꯗꯤ ꯊꯕꯛ ꯇꯧꯅꯕ ꯍꯥꯏ ꯃꯊꯥꯃꯨꯛ ꯁꯥꯟꯅꯈꯔꯥꯅꯤ ꯍꯥꯏꯕ ꯑꯗꯒꯤ ꯑꯦꯛꯖꯥꯝ ꯑꯃ ꯊꯥꯅꯤꯉꯥꯏ ꯇꯧꯔꯤꯁꯦ ꯂꯩꯔꯤꯛꯁꯦ ꯌꯥꯝ ꯄꯥꯗꯕꯤꯅꯦꯕ ꯅꯍꯥꯟꯋꯥꯏ ꯁꯅꯕ ꯑꯗꯨꯒ ꯂꯥꯏꯔꯤꯛ ꯀꯌꯥꯝ ꯄꯥꯅꯔꯒꯦ ꯑꯁ ꯄꯥꯗꯦꯅꯦ ꯃꯤꯅ ꯂꯥꯏ ꯍꯥꯏꯕꯒꯤ ꯑꯩꯁꯨ ꯂꯥꯏ ꯌꯦꯡꯍꯟꯗꯣꯏ ꯑꯝꯇ ꯄꯥꯗꯦ
ꯑꯍꯥ
ꯂꯩꯔꯤꯁꯤꯁꯨ ꯑꯦꯛꯖꯝꯅꯥ ꯇꯧꯒꯔꯕꯥ ꯑꯦꯛꯖꯥꯝ ꯍꯣꯏ ꯑꯦꯛꯖꯥꯝ ꯑꯃ ꯑꯩꯈꯣꯏꯒꯤ ꯗꯤꯄꯥꯔꯠꯃꯦꯟꯒꯤ ꯑꯦꯛꯖꯥꯝꯗꯤ ꯂꯣꯏꯈꯒ꯭ꯔꯦꯕ ꯑꯃ ꯑꯝꯕꯦꯀꯔꯒꯤ ꯀꯣꯆꯤꯡ ꯑꯃ ꯇꯧꯕꯗꯣ
ꯎꯝ ꯎꯝ
ꯑꯗꯨꯗꯨꯒꯤ ꯑꯝꯕꯦꯀꯔ ꯀꯣꯆꯤꯡꯗꯨꯒꯤ ꯊꯥꯖꯦꯅ ꯃꯥꯁꯨ ꯊꯥꯖꯤꯜꯂꯕꯅꯦ ꯑꯩꯁꯨ ꯊꯥꯖꯤꯜꯂꯦ ꯑꯃꯅ ꯖꯦꯁꯤꯗꯤ ꯊꯥꯖꯤꯟꯗ꯭ꯔꯤꯕꯅꯦꯕꯀꯣ
ꯎꯝ ꯎꯝ
ꯑꯗꯣ ꯃꯥꯁꯨ ꯊꯝ ꯃꯥꯁꯨ ꯃꯥ ꯊꯥꯖꯤꯟꯅꯕ ꯍꯥꯏꯔꯛꯀꯦ ꯍꯥꯏꯕꯅꯦ ꯑꯩꯅ ꯑꯩ ꯊꯥꯖꯟꯕꯤ ꯒꯦꯅ ꯍꯥꯏꯕꯅꯦꯕ ꯑꯗꯨ ꯑꯣꯏꯖꯨ
ꯎꯝ
ꯊꯥꯖꯤꯟꯕꯗꯣ ꯊꯥꯖꯤꯟ ꯊꯥꯖꯤꯜꯂꯒ ꯑꯗꯨꯝ ꯄꯩꯁꯥ ꯇꯤꯡꯉꯥ ꯊꯥꯖꯤꯜꯂꯤꯅꯤ ꯂꯨꯄꯥ ꯆꯅꯤ ꯆꯅꯤ ꯑꯗꯨꯗꯣ ꯂꯥꯏꯔꯤꯛꯇꯤ ꯑꯝ ꯄꯥꯗꯦꯀꯣ
ꯎꯝ
ꯀꯣꯆꯤꯡꯒꯗꯤ ꯑꯐꯥꯎꯕ ꯀꯣꯆꯤꯡꯅꯦ ꯊꯥꯗꯣꯏꯁꯦ ꯌꯨ ꯄꯤ ꯑꯦꯁ ꯁꯤ ꯑꯦꯝ ꯄꯤ ꯑꯦꯁ ꯁꯤꯒꯤ ꯀꯣꯆꯤꯡꯅꯦ
ꯑꯣ ꯍꯣ ꯍꯌꯦꯡ ꯀꯩꯅꯣ ꯇꯧꯔꯒ ꯃꯥꯏ ꯃꯪꯒꯤ ꯇꯥꯏꯞꯇ ꯃꯥꯏ ꯐꯨꯠ ꯃꯥꯏ ꯐꯥꯎꯗꯣꯛꯆꯔꯛꯆꯥꯅꯤ ꯁꯦ
ꯍꯨꯝ ꯍꯨꯝ
ꯀꯩꯝ ꯈꯜꯂꯨꯅꯨ ꯇꯦꯟꯁꯟ ꯂꯧꯔꯨꯅꯨ ꯒ꯭ꯌꯥꯟ ꯇꯥꯔꯛ
ꯐꯤꯂꯝꯒꯤ ꯍꯣꯏ ꯐꯤꯂꯝꯒꯤ ꯇꯥꯏꯞꯇ ꯑꯥ ꯅꯨꯡꯉꯥꯏ ꯁꯦꯝꯖꯤꯟꯕꯥ ꯌꯥꯔꯗꯤ ꯅꯨꯡꯉꯥꯏꯗꯧꯅꯤ
ꯎꯝ ꯑꯩꯈꯣꯏ ꯃꯅꯥꯛꯇ ꯑꯉꯥꯡ ꯑꯃ ꯂꯩꯌꯦꯕꯀꯣ ꯃꯥꯁꯦ ꯌꯥꯝ ꯊꯨꯅ ꯆꯥꯎꯕ ꯑꯗꯨꯒꯤ ꯃꯤ ꯃꯈꯩꯅ ꯑꯩ ꯐꯤꯂꯝ ꯍꯥꯏꯅꯕꯗꯣ ꯐꯤꯂꯝꯒꯤ ꯑꯉꯥꯡꯒꯤ ꯑꯥ ꯁꯨꯝ ꯄꯤꯛ ꯅꯤꯡꯊꯥꯗ ꯌꯣꯝꯃꯝꯕꯗꯒꯤ ꯅꯦꯛꯁ ꯁꯤꯟꯗ ꯑꯗꯨꯝ ꯆꯥꯎꯋꯤꯗꯅ ꯐꯤꯂꯝ ꯐꯤꯂꯝꯒꯤ ꯑꯉꯥꯡ ꯐꯤꯂꯝꯒꯤ ꯑꯉꯥꯡ ꯏꯃꯥ
ꯎꯝ ꯑꯗꯣ ꯐꯤꯂꯝ ꯒꯤ ꯇꯥꯏꯞꯇꯗꯤ ꯇꯧꯕꯨꯗꯤ ꯌꯥꯕꯨꯗꯤ ꯌꯥꯗꯦꯀꯣ
ꯍꯣꯏ ꯌꯥꯗꯦ ꯑꯗꯨꯅ ꯅꯨꯡꯉꯥꯏꯕ ꯌꯥꯗꯦ ꯌꯥꯕ ꯅꯠꯇꯦꯗ ꯍꯣꯠꯅꯕ ꯑꯃ ꯆꯪꯉꯦ ꯍꯥꯏꯗꯨꯅꯤ
ꯍꯣꯏ
ꯀꯩꯝ ꯈꯜꯂꯨꯅꯨ ꯅꯣꯏ ꯅꯣꯏꯒꯤ ꯃ ꯃꯇꯝ ꯂꯥꯛꯑꯀꯥꯟꯗ ꯑꯗꯨꯝ ꯇꯧꯖꯔꯛꯆꯅꯤ ꯍꯥꯏꯗꯤ ꯑꯗꯨꯗꯣ ꯃꯊꯥ ꯁꯥꯔꯒ ꯂꯥꯏꯔꯤꯛ ꯄꯥꯕ ꯌꯥꯔꯣꯏꯗꯕ ꯃꯍꯨꯠꯇꯤ ꯅꯠꯇ꯭ꯔꯥ ꯏꯁꯥꯅ ꯄꯥꯝꯖꯕꯗꯨꯗ ꯑꯗꯨꯝ ꯏꯁꯥꯅ ꯄꯥꯝꯃꯕꯅꯤꯅ ꯄꯥꯝꯃꯕ ꯂꯥꯏꯟꯗꯨ ꯗ ꯑꯗꯨꯝ ꯄꯥꯅꯤꯡꯕꯁꯨ ꯄꯣꯛꯑꯅꯤ ꯅꯠꯇ꯭ꯔ ꯏꯁꯥꯅ ꯄꯥꯝꯕ ꯐꯤꯂꯝꯒꯁꯦ ꯌꯦꯡꯅꯤꯡ ꯃ ꯌꯥꯝ ꯆꯠꯅꯤꯡꯉꯤꯗꯅ ꯑꯗꯨꯝꯃꯥꯏꯅ ꯏꯁꯥꯅ ꯄꯥꯝꯕꯨ ꯄꯥꯝꯃꯒꯗꯤ ꯑꯗꯨꯝ ꯃꯁꯥ ꯃꯇꯣꯝꯇ ꯄꯥꯅꯤꯡꯕꯁꯨ ꯄꯣꯛꯆꯔꯛꯑꯅꯤ ꯑꯗꯨꯅ ꯀꯩꯝ ꯈꯜꯂꯨꯅꯨ ꯃꯊꯥ ꯁꯥꯔ ꯁꯝ ꯀꯦꯟꯅꯕꯅꯤ ꯏꯕꯦꯝꯃ ꯑꯩ ꯁꯝ ꯌꯥꯝ ꯀꯦꯜꯂꯤ ꯍꯧꯖꯤꯛꯀꯥꯟ
ꯑꯋꯣꯏꯕ ꯂꯋꯥꯏꯖꯦ ꯌꯥꯝ ꯊꯥꯏ ꯍꯥꯏꯕ ꯂꯋꯥꯏ ꯁꯥꯏ ꯁꯝꯖꯦ ꯍꯦꯛꯇ ꯀꯦꯜꯂꯦ ꯍꯥꯏꯕ ꯇꯧꯔꯤ
ꯀꯦꯟꯕꯅꯦ
ꯁꯝꯒ ꯍꯧꯖꯤꯜꯂꯛꯇ꯭ꯔꯗꯤ ꯑꯁ ꯍꯣꯏ ꯊꯕꯛꯀ ꯇꯧꯍꯧꯗ ꯁꯝꯒ ꯑꯝꯇ ꯍꯍꯧꯗꯕꯤ ꯕꯦꯔꯥ ꯑꯝ ꯀꯥ
ꯑꯗꯨꯅꯤ ꯁꯝ ꯊꯥꯕꯗꯗ ꯇꯤꯡꯗꯣꯏ ꯄꯩꯁꯥ ꯃꯌꯥꯝꯗꯨ ꯌꯦꯡꯎ ꯑꯗꯨꯅ ꯃꯊꯥ ꯁꯥꯔꯨꯅꯨ
ꯍꯣꯏ
ꯎꯝ ꯁꯝ ꯀꯦꯟꯅꯕꯅꯤ ꯑꯁ ꯁꯝ ꯊꯥꯕ ꯄꯩꯁꯥ ꯌꯥꯝ ꯆꯪꯅꯕ ꯅꯤ ꯑꯗꯨꯏꯗꯨꯅ ꯍꯥꯏꯗꯤ ꯅꯨꯄꯥ ꯑꯣꯏꯔ ꯑꯗꯨꯝ ꯈꯔ ꯐꯩꯗꯅ ꯅꯨꯄꯤꯅ ꯁꯝ ꯇꯥꯡꯕ ꯍꯥꯏꯁꯤꯗꯤ ꯁꯣꯏꯅꯥꯏꯕ ꯑꯃꯒꯤ ꯇꯥꯏꯞꯇ ꯇꯧꯗꯣꯏꯅꯤ ꯅ ꯋꯥꯈꯟꯗ ꯃꯤꯅꯁꯨ ꯃꯤꯠꯌꯦꯡ ꯕꯝꯗꫭ ꯑꯣꯏꯗꯣꯏꯅꯤꯗꯅ ꯁꯝ ꯌꯥꯎ ꯁꯝ ꯌꯥꯎꯗ꯭ꯔꯦꯅ
ꯅꯣꯛꯅꯕꯅ ꯂꯣꯏꯔꯅꯤ ꯍꯥꯏꯕ ꯂꯩꯁꯥꯕꯤ ꯁꯝ ꯌꯥꯎꯗꯕꯗꯣ ꯀꯥꯏꯅ ꯚꯥꯏꯔꯦꯜꯒ ꯆꯠꯅꯤ ꯂꯩꯁꯥꯕꯤ ꯁꯝ ꯌꯥꯎꯗꯕꯤ ꯑꯃ ꯂꯩꯞꯗꯣ ꯈꯪꯕ꯭ꯔꫭ ꯒꯥꯏꯅ
ꯎꯝ ꯑꯗꯨꯅꯦ ꯑꯗꯨꯗꯨꯅ ꯁꯝꯁꯤꯁꯨ ꯌꯥꯝ ꯃꯔꯨ ꯑꯣꯏꯕ ꯀꯩꯅꯣ ꯑꯃꯅꯤ ꯄꯥꯔꯠ ꯑꯃꯅꯤ ꯑꯗꯨꯏꯗꯨꯅ ꯆꯦꯛꯁꯟꯗꯕ ꯌꯥꯗꯦ ꯑꯗꯨꯅ ꯀꯦꯜꯂꯟꯒꯅꯨ ꯃꯊꯥ ꯁꯥꯔꯨꯅꯨ ꯃꯊꯥ ꯁꯥꯕ ꯁꯝ ꯌꯥꯝ ꯀꯦꯟꯕꯅꯤ
ꯁꯥꯔꯔꯣꯏꯗꯅ ꯃꯊꯥꯒ ꯑꯝꯇ ꯁꯝ ꯍꯥꯏꯗꯤ ꯅꯨꯄꯤꯒꯤꯗꯤ ꯁꯝꯖꯦ ꯌꯥꯝꯅꯗꯤ ꯏꯝꯄꯣꯔꯇꯦꯟ ꯑꯣꯏꯀꯣ ꯍꯥꯏꯗꯤ ꯁꯝꯖꯦ ꯑꯗꯨꯝ ꯁꯝꯗꯖꯨ ꯃꯤ ꯃꯤꯒꯤ ꯀꯩꯅꫭꯖꯦ ꯄꯨꯏ ꯑꯧ ꯊꯣꯛꯀꯦ
ꯃꯥꯅꯤ ꯇꯧꯋꯤꯁꯦ ꯁꯝꯁꯤꯁꯨꯕ ꯊꯥꯃꯜꯂꯁꯨ ꯀꯩꯅꯣ ꯇꯧꯋꯤ ꯀꯣꯛꯆꯥꯎꯕꯤ ꯍꯥꯏꯅꯩꯗꯣ ꯄꯥꯔꯁꯨ ꯃꯊꯥ ꯁꯥꯏꯗꯣ
ꯍꯧ ꯑꯩ ꯁꯝꯁꯨ ꯑꯃꯨꯛ ꯁꯦꯟꯅꯗꯞꯖꯨ ꯑꯃꯨꯛ ꯌꯥꯏ